ꯄꯇꯥꯥꯅ ꯑꯗꯨꯗꯤ ꯀꯔꯤꯗꯪꯗꯤ ꯊꯕꯛꯇꯤ ꯍꯧꯖꯤꯛꯇꯤ ꯑꯗꯨꯗ ꯑꯗꯨꯝ ꯂꯩꯔꯕꯅꯤꯅ ꯊꯕꯛꯁꯦ ꯁꯨꯇꯤ ꯅꯪ ꯑꯥꯗ ꯍꯥꯏꯒꯠꯇꯕ ꯅꯨꯃꯤꯠꯇꯗꯤ ꯑꯃꯨꯛ ꯄꯨꯔꯥ ꯊꯕꯛꯁꯦ ꯐ꯭ꯔꯤꯗ ꯂꯩꯕꯩ ꯇꯥꯏꯞ ꯇꯧꯔꯝꯃꯅꯤꯅꯦ
ꯌꯥꯏꯄꯣꯛꯇ ꯆꯠꯇ꯭ꯔꯒꯗꯤ ꯐ꯭ꯔꯤꯅꯤ ꯄꯨꯔꯥ
ꯑꯗꯣ ꯅꯪꯒꯤꯗꯤ ꯅꯪꯒꯤ ꯄꯩꯁꯥ ꯄꯨꯊꯣꯛꯈꯤꯕꯗꯨꯗꯤ ꯍꯟꯖꯜꯂꯕ ꯅꯠꯇ꯭ꯔꯣ
ꯀꯨꯏꯔꯦꯗ ꯍꯟꯖꯤꯟꯈꯤꯕ ꯑꯗꯨꯝ ꯆꯍꯤ ꯑꯅꯤ ꯐꯥꯔꯛꯇꯣꯔꯦ ꯍꯟꯗꯛ ꯑꯩꯈꯣꯏꯒꯤ ꯏꯌꯥꯔꯄꯣꯛꯀꯤ ꯊꯕꯛꯁꯦ ꯍꯟꯗꯛꯀꯤ ꯍꯟꯗꯛ ꯆꯍꯤꯁꯤ ꯅꯕꯦꯝꯕꯔꯁꯦ ꯅꯕꯦꯝꯕꯔ ꯊꯥꯁꯤꯗ ꯆꯍꯤ ꯑꯅꯤ ꯐꯥꯗꯣꯏꯅꯦꯕ ꯑꯩꯅ ꯊꯣꯛꯂꯛꯏꯁꯦ
ꯑꯣ ꯑꯗꯣ ꯅꯪꯒꯤꯗꯤ ꯆꯍꯤ ꯃꯉꯥ ꯅꯠꯇ꯭ꯔꯣ
ꯃꯉꯥꯅꯦ ꯑꯗꯨ ꯆꯍꯤ ꯑꯅꯤ ꯐꯥꯔꯦꯗꯅ ꯆꯍꯤ ꯑꯅꯤꯁꯤꯗꯗꯤ ꯑꯗꯨꯝ ꯐꯅꯌꯥꯝꯗꯤ ꯊ ꯑꯩ ꯑꯍꯥꯟꯕꯗ ꯊꯥ ꯊꯥ ꯇꯔꯦꯠ ꯅꯤꯄꯥꯜ ꯃꯨꯛꯁꯦ ꯐ꯭ꯔꯤꯗ ꯄꯩꯁꯥ ꯃꯔꯨꯞ ꯌꯥꯎꯍꯧꯗꯕ ꯍꯥꯏꯇꯥꯔꯦ ꯑꯩꯅ ꯄꯩꯁꯥ ꯀꯥꯟꯗꯅꯁꯨ ꯍꯦꯟꯅ ꯇꯔꯝꯃꯦ ꯍꯧꯔꯛꯄꯗꯗꯤ ꯄꯩꯁꯥ ꯃꯌꯥꯝ ꯃꯌꯥꯝ ꯇꯥꯔꯝꯃꯦꯕ
ꯎꯝ
ꯍꯧꯖꯤꯛꯇꯕꯨ ꯀꯩꯅꯣ ꯇꯧꯕꯒꯤ ꯁꯨꯝ ꯃꯣꯏꯅ ꯇꯧꯅꯔꯛꯄꯗꯣ ꯈꯪꯈꯤꯕꯒꯤ ꯒꯥꯔꯤꯁꯦ ꯄꯥꯔꯀꯤꯡ ꯑꯩꯈꯣꯏꯒꯤ ꯄꯥꯔꯀꯤꯡ ꯑꯦꯔꯤꯌꯥ ꯑꯣꯏꯗꯕ ꯖꯒꯥꯗ ꯈ ꯃꯌꯥꯝ ꯌꯥꯎꯋꯦꯕ ꯑꯩꯈꯣꯏꯅ ꯀꯣꯟꯁꯤꯟꯕ ꯉꯝꯗꯕ ꯖꯒꯥ ꯍꯥꯏꯇꯥꯔꯦꯅꯦ ꯑꯗꯨꯗꯨꯅ ꯂꯣꯏ ꯊꯩꯗꯣꯛꯅꯈꯤꯕꯅ ꯍꯧꯖꯤꯛ ꯑꯃꯨꯛ ꯄꯩꯁꯥ ꯇꯥꯕꯁꯤ ꯈꯤꯇꯪ ꯍꯣꯏ ꯍꯧꯔꯛꯄꯗꯗꯤ ꯄꯩꯁꯥꯁꯦ ꯌꯥꯝ ꯃꯌꯥꯝ ꯇꯥꯔꯝꯃꯦꯕ ꯑꯗꯨꯅ ꯑꯗꯨꯝ ꯀꯥꯟꯗ ꯃꯔꯨꯞ ꯌꯥꯎꯍꯧꯗꯕ ꯅꯨꯡꯇꯤꯒꯤꯁꯨ ꯊꯣꯛꯑꯝꯃꯦꯕ ꯍꯥꯟꯅꯗꯤ ꯍꯣꯏ ꯍꯧꯔꯛꯄꯗ ꯅꯨꯡꯇꯤꯒꯤ ꯊꯣꯛꯏꯉꯩꯗ ꯑꯗꯨꯝ ꯅꯨꯡꯇꯤꯒꯤ ꯊꯣꯛꯄꯁꯦ ꯑꯗꯨꯝ ꯅꯣꯡꯃꯗ ꯑꯗꯨꯝ ꯂꯨꯄꯥ ꯆꯥꯇ꯭ꯔꯠ ꯆꯅꯤ ꯂꯨꯄꯥꯥ ꯆꯇꯔꯦꯠ ꯆꯅꯤꯄꯥꯥꯟꯁꯦ ꯑꯗꯨꯝ ꯂꯦꯝꯃꯃꯦꯕ ꯅꯨꯡꯇꯤꯒꯤ
ꯃꯥꯅ ꯃꯥꯅꯦ ꯑꯝꯔꯣꯝꯗ ꯊꯥ ꯑꯃꯗ ꯂꯤꯁꯤꯡ ꯀꯨꯟꯅꯤ ꯃꯊꯛꯅꯦꯕ
ꯎꯝ ꯑꯗꯨꯃꯥꯏꯅ ꯂꯩꯦꯝꯉꯥꯏꯗ ꯑꯩ ꯄꯩꯁꯥꯗꯣ ꯃꯔꯨꯞꯁꯨ ꯌꯥꯎꯍꯧꯗꯕ ꯑꯗꯒꯤ ꯑꯗꯨꯝ ꯄꯩꯁꯥꯁꯦ ꯈꯪꯗꯦ ꯑꯗꯨꯝ ꯀꯔꯝ ꯀꯔꯣꯝ ꯆꯠꯈ꯭ꯔꯤꯅꯣ ꯈꯪꯗꯦ ꯑꯗꯨꯝ ꯈꯨꯠꯇ ꯄꯥꯏꯔꯗꯤ ꯍꯦꯛꯇ ꯁꯤꯖꯤꯟꯅ ꯊꯣꯛꯂꯛꯇ ꯇꯣꯈꯤ
ꯎꯝ ꯎꯝ
ꯑꯗꯨꯃꯥꯏꯅ ꯇꯧꯔꯒ ꯄꯩꯁꯥꯁꯦ ꯃꯌꯥꯝ ꯀꯩꯅꯣ ꯇꯧꯈ꯭ꯔꯕꯅꯦꯕ ꯑꯗꯨꯝ ꯊꯥ ꯑꯗꯨꯒꯤ ꯅꯨꯡꯇꯤꯒꯤ ꯊꯣꯛꯏꯉꯩꯒꯤ ꯃꯔꯛ ꯊꯥ ꯃꯉꯥ ꯇꯔꯨꯛꯁꯤꯗ ꯑꯗꯨꯝ ꯄꯩꯁꯥ ꯐꯅꯌꯥꯝ ꯇꯥꯜꯍꯧꯏꯗ ꯑꯗꯨꯝ ꯂꯨꯄꯥ ꯂꯤꯁꯤꯡ ꯌꯥꯡꯈꯩ ꯍꯦꯟꯅ ꯑꯗꯨꯝ ꯇꯥꯜꯍꯧ ꯃꯥꯜꯂꯦ ꯍꯨꯝꯐ ꯍꯨꯝꯗ꯭ꯔꯥꯃꯨꯛ
ꯑꯗꯨꯏ ꯃꯈꯥ ꯇꯥꯕ ꯑꯃꯨꯛ ꯅꯣꯡꯃ ꯀꯥꯜꯂ ꯅꯣꯡꯃ ꯊꯣꯛꯂꯛꯄ ꯍꯧꯔꯛꯄꯁꯤꯗꯒꯤ ꯑꯃꯨꯛ ꯃꯔꯨꯞ ꯌꯥꯎꯔꯛꯑꯦꯕ ꯅꯣꯡꯃꯗ ꯆꯅꯤ ꯆꯅꯤ ꯍꯨꯟꯕꯤꯁꯦ ꯗꯦꯂꯤ ꯀꯂꯦꯛꯁꯟꯁꯦ ꯑꯅꯤ ꯌꯥꯎꯕꯅꯦꯕ
ꯎꯝ ꯀꯅꯥ ꯀꯅꯥꯗ ꯌꯥꯎꯒꯦ
ꯑ ꯀꯩꯅꯣꯗ ꯌꯥꯎꯕꯅꯤꯅ ꯑꯩꯈꯣꯏ ꯌꯥꯏꯔꯤꯄꯣꯛ ꯕꯖꯥꯔꯗ
ꯑꯣ ꯑꯣ
ꯕꯖꯥꯔ ꯈꯣꯝꯕ ꯂꯥꯛꯑꯦꯕꯀꯣ ꯀꯣ ꯄꯣꯠꯐꯝ ꯐꯝꯕꯤ ꯍꯣꯏ ꯄꯨꯟꯅ ꯌꯥꯎꯃꯤꯟꯅꯕꯅꯦ ꯑꯩꯈꯣꯏꯒꯤ ꯑꯥꯏꯁ ꯀ꯭ꯔꯤꯝ ꯌꯣꯟꯕ ꯑꯍꯟ ꯑꯝ ꯂꯩꯌꯦ ꯃꯣꯏꯗ ꯇꯞ ꯄꯨꯟꯅ ꯌꯥꯎꯃꯤꯟꯅꯕꯅꯦ
ꯃꯤ ꯀꯨꯟ ꯃꯉꯥ ꯈꯛꯇꯅꯦ ꯍꯥ ꯊꯥ ꯑꯝꯗ ꯃꯤ ꯑꯍꯨꯝ ꯑꯍꯨꯝ ꯆꯠꯄ ꯁꯦꯔꯦꯜꯅꯦꯕꯀꯣ
ꯎꯝ
ꯂꯨꯄꯥ ꯂꯤꯁꯤꯡ ꯌꯥꯡꯈꯩ ꯇꯥꯕ
ꯑꯁ ꯌꯥꯏꯅꯦ ꯑꯗꯨꯗꯤ ꯅꯪ ꯑꯗꯨ ꯐꯪꯉꯗꯤ ꯑꯗꯨꯝ ꯅꯪ ꯌꯨꯝꯒꯤ ꯄꯣꯠ ꯆꯩꯩ ꯂꯩꯕ ꯍꯧꯕ ꯌꯥꯔꯅꯤꯅꯦ
ꯎꯝ ꯑꯗꯨꯅꯦ ꯃꯃꯥꯡꯗ ꯌꯥꯡꯈꯩ ꯑꯅꯤ ꯐꯪꯒ꯭ꯔꯦ
ꯎꯝ ꯎꯝ
ꯑꯗꯣ ꯍꯟꯗꯛꯁꯨ ꯑꯃꯥ ꯂꯧꯊꯣꯛꯑꯒ ꯌꯨꯝꯗꯣ ꯁꯦꯝꯖꯜꯂꯒꯦꯅꯅꯦꯕ ꯑꯩ
ꯍꯣꯏ ꯍꯟꯗꯛ ꯁꯦꯝꯒꯦ ꯇꯧꯔꯝꯕꯅꯦ ꯑꯗꯣ ꯂꯧꯒꯤ ꯑꯃꯃꯥ ꯀꯟꯖꯜꯂꯛꯄꯖꯤꯗ ꯁꯦꯝꯕ ꯌꯥꯒꯤꯗ꯭ꯔꯦ ꯑꯣꯛꯇꯣꯕꯔꯗ ꯑꯣꯏꯅ ꯁꯦꯝꯃꯅꯤ ꯌꯨꯝꯗꯣ
ꯑꯣ ꯀꯨꯏꯗ꯭ꯔꯦꯗ ꯑꯥꯒꯁ ꯁꯦꯞꯇꯦꯝꯕꯔ ꯑꯣꯛꯇꯣꯕꯔ ꯍꯧꯖꯤꯛ ꯖꯨꯂꯥꯏ ꯂꯣꯏꯗꯣꯔꯝꯅꯤ
ꯎꯝ ꯑꯣꯛꯇꯣꯕꯔꯗ ꯑꯣꯏꯅ ꯑꯣꯛꯇꯣꯕꯔ ꯋꯥꯟ ꯑꯗꯥꯏꯗ ꯂꯧꯔꯅꯤ ꯑꯗꯨꯒ ꯁꯦꯝꯖꯜꯂꯒꯦ ꯇꯧ
ꯑꯣ ꯌꯥꯥꯏ ꯁꯦꯝꯖꯤꯜꯍꯧꯕ ꯑꯩꯖꯣ ꯑꯗꯨꯅꯦ ꯑꯈꯣꯏꯒꯤꯗꯣ ꯄꯩꯁꯥ ꯐꯅ꯭ꯌꯥꯝ ꯃꯃꯥꯡꯒꯤꯗꯣ ꯕꯖꯥꯔ ꯑꯣꯏꯗꯣꯏꯅꯤꯅ ꯈꯪꯗꯦ ꯌꯣꯠꯅ ꯐꯒꯗ꯭ꯔꯥ ꯌꯣꯠꯅ ꯇꯧꯗꯣꯏꯗꯤ ꯃꯈꯥꯗꯣ ꯍꯩꯗꯤ ꯍꯩꯅꯤꯡꯕ
ꯃꯈꯥꯗꯤ ꯍꯩꯕꯅ ꯐꯩ ꯐꯥꯎꯟꯗꯦꯁꯟ ꯈꯔ ꯀꯥꯈꯠꯍꯧꯕꯗꯤ ꯐꯩ ꯍꯥꯏꯗꯤ ꯌꯨꯝ
ꯎꯝ
ꯌꯨꯝꯕꯝꯗꯤ ꯋꯥꯡꯉꯤꯒꯩ ꯐꯩꯕ
ꯎꯝ ꯑꯁ ꯌꯨꯝꯕꯝꯗꯣ ꯑꯈꯣꯏꯒꯤꯗꯣ ꯆꯪꯕꯒꯤꯗꯨꯒ ꯃꯅꯨꯡꯗ ꯂꯩꯕꯗꯨꯒ ꯃꯥꯟꯅꯗ꯭ꯔꯦꯕ
ꯎꯝ
ꯃꯗꯨꯃ ꯌꯨꯝꯗꯤ ꯃꯔꯣꯟꯃ ꯁꯦꯝꯗ ꯌꯥꯗ꯭ꯔꯦꯗ
ꯑꯗꯨꯅꯦ ꯌꯨꯝꯖꯦ
ꯑꯣ ꯑꯁꯣꯝꯂꯣꯝꯒꯤ ꯑꯁꯣꯝꯂꯣꯝꯒꯤꯕꯨꯗꯤ ꯁꯦꯝꯃꯒ ꯄꯨꯄꯨ ꯍꯣꯏ ꯑꯈꯣꯏ ꯀꯥꯝꯆꯥ ꯍꯣꯏ ꯂꯩꯗꯣꯏꯗꯨꯗꯤ ꯃꯣꯏꯗꯨꯗꯤ ꯍꯩꯗꯅ ꯁꯦꯝꯕ ꯂꯣꯏꯔꯝꯅꯦꯕ
ꯑꯣ ꯑꯣ
ꯑꯈꯣꯏꯒꯤꯗꯨꯖꯨ ꯃꯅꯨꯡꯒꯤꯕꯨꯗꯤ ꯂꯣꯏꯅꯃꯛ ꯊꯥꯏꯅꯉꯥꯏ ꯂꯣꯏ ꯁꯥ ꯂꯣꯏꯒ꯭ꯔꯝꯅꯤꯗ ꯑꯗꯨꯗꯨꯅ ꯃꯄꯥꯟꯒꯤꯗꯣ ꯂꯤꯔꯦꯗ ꯑꯗꯨꯗꯤ ꯑꯩꯅ ꯈꯪꯉꯛꯄꯗꯩ ꯑꯗꯨꯝ ꯂꯩꯔꯝꯃꯝꯅꯦ ꯑꯗꯨꯃꯥꯏꯅ
ꯎꯝ ꯑꯩꯈꯣꯏꯖꯨ ꯑꯗꯨꯅꯦ ꯑꯈꯣꯏꯅ ꯑꯈꯣꯏ ꯄꯣꯛꯇ꯭ꯔꯤꯉꯩꯗꯩ ꯁꯥꯔꯝꯕ ꯌꯨꯝꯗꯅꯦꯕ ꯑꯈꯣꯏꯅ ꯂꯩꯔꯝꯃꯤꯗꯣ ꯑꯗꯨ ꯁꯤ ꯍꯨꯖꯤꯛ ꯐꯥꯎꯕ ꯀꯩꯅꯣ ꯇꯧꯔꯤꯕ ꯁꯤꯗꯣꯛꯄꯖꯦ ꯋꯥ ꯐꯂꯥꯡ ꯀꯩꯀꯩꯗꯨꯕꯨꯗꯤ ꯅꯥ ꯐꯅ꯭ꯌꯥꯝꯗꯤ ꯁꯤꯗꯣꯛꯈ꯭ꯔꯦ ꯅꯥ ꯈꯔ ꯈꯣꯏꯒꯤ ꯃꯥꯡꯒꯣꯟꯒꯤ ꯁꯔꯨꯛꯈꯩꯗꯣ ꯒꯣꯟ ꯑꯣꯏꯔꯝꯕꯒꯤ ꯁꯔꯨꯛꯈꯩꯗꯣ ꯑꯗꯒꯤ ꯃꯥꯡꯒꯣꯟꯗ ꯑꯦꯟ ꯀꯥꯔ ꯇꯣ ꯇꯞꯊꯣꯔꯛꯄꯗꯣ ꯑꯗꯨꯒꯨꯝꯕꯗꯣ ꯁꯤꯗꯣꯛꯀꯗꯧꯕ ꯇꯤꯟ ꯀꯨꯞꯀ ꯀꯨꯞꯄꯒ ꯂꯩ ꯄꯣꯠ ꯆꯩ ꯊꯝꯅꯕꯒꯤ ꯑꯣꯏ ꯂꯩꯔꯦꯕ ꯑꯗꯨꯗ ꯁꯤꯡ ꯅꯨꯡ ꯑꯃ ꯃ ꯊꯝꯕꯒꯤ ꯑꯗꯨ ꯄꯨꯔꯥ ꯑꯣꯏꯅ ꯑꯗꯨꯒꯤ ꯂꯩꯔꯝꯃꯤꯕ ꯌꯨꯝꯕꯝꯖꯤꯗꯅꯦꯕ ꯑꯗꯨ ꯇꯣꯉꯥꯟꯅ ꯑꯩꯒꯤ ꯀꯥ ꯑꯃꯒ ꯁꯥꯔꯛꯀꯦ ꯇꯧꯅꯦꯕ ꯑꯩꯅ
ꯎꯝ
ꯍꯨꯖꯤꯛ ꯁꯥꯔꯤꯕ ꯌꯨꯝ ꯎꯝ ꯏꯃꯥꯒ ꯑꯈꯣꯕꯥꯒ ꯆꯥꯛ ꯁꯪ ꯑꯣꯏꯍꯟꯗ꯭ꯔꯒ
ꯎꯝ
ꯕꯦꯔꯥꯟꯇꯥ ꯃꯆꯥ ꯑꯃ ꯇꯞꯊꯣꯔꯛꯇ꯭ꯔ ꯆꯥꯛꯁꯪ ꯑꯣꯏꯍꯜꯂꯒ
ꯅꯣꯏꯗꯤ ꯅꯨꯄꯥ ꯅꯪ ꯅꯊꯟ ꯅꯠꯇ꯭ꯔꯣ
ꯅꯠꯇꯦ ꯏꯌꯥꯝꯕ ꯑꯝ ꯂꯩ ꯑꯈꯣꯏꯗꯥ ꯒꯤ ꯕꯤ ꯌꯨꯝ ꯁꯥꯕ ꯀꯩꯅꯣ ꯇꯧꯒ꯭ꯔꯦꯗꯥ ꯈꯣꯏ ꯗꯥꯒ ꯑꯩꯒ ꯃꯥꯒꯤꯅ ꯑꯋꯥꯡ ꯊꯪꯕꯗ ꯍꯤꯡꯒꯣꯟꯗꯣ ꯃꯥ ꯍꯤꯡꯒꯣꯟ ꯌꯦꯟꯕꯨꯗꯤ ꯌꯦꯟꯅꯗ꯭ꯔꯒꯖꯨ ꯖꯒꯥꯗꯣ ꯑꯋꯥꯡ ꯊꯪꯕꯔꯣꯝꯗ ꯑꯣꯏꯍꯟꯒ꯭ꯔꯦꯕꯀꯣ
ꯑꯣ ꯃꯥꯏꯗꯤ ꯌꯨꯝ ꯁꯥꯒ꯭ꯔꯕꯣ ꯇꯣꯉꯥꯟꯅ
ꯇꯣꯉꯥꯟꯅ ꯌꯨꯝ ꯁꯥꯒ꯭ꯔꯦ
ꯑꯣ ꯐꯩꯅꯦ ꯑꯣ ꯂꯥꯛ ꯑꯃ ꯃ ꯈꯥꯏꯔ ꯀ꯭ꯌꯥ ꯅꯣꯝ ꯆꯪꯅꯕꯗꯣ ꯃꯥꯏꯗꯤ ꯃꯆꯥ ꯀꯈꯌꯥ ꯁꯨꯔꯕ ꯃꯥꯜꯂꯩ
ꯑꯈꯣꯏꯗꯤ ꯏꯆꯤꯜ ꯏꯅꯥꯎ ꯉꯟꯅ ꯉꯟꯅ ꯂꯣꯏ ꯄꯥꯜꯂꯤꯗ ꯃꯣꯏ ꯑꯩꯈꯣꯏꯆꯦꯆꯦꯖꯨ
ꯃꯥ ꯖꯤ ꯀꯩꯅꯣ
ꯑꯩꯈꯣꯏ ꯆꯦꯁꯨ ꯑꯗꯨꯝ ꯀ꯭ꯂꯥꯁ ꯇꯦꯟ ꯂꯣꯏꯔꯛꯄꯒ ꯑꯗꯨꯝ ꯃꯌꯨꯝ ꯄꯥꯟꯒ꯭ꯔꯦ ꯃꯥꯖꯨ
ꯑꯣ
ꯑꯩꯈꯣꯏ ꯗꯥꯁꯨ ꯑꯗꯨꯝ ꯑꯦꯛꯖꯥꯝ
ꯅꯣꯏꯅ ꯅꯣꯏ ꯅꯇꯩꯃꯅ ꯀꯥꯏꯗꯩ ꯑꯣꯏꯒꯦ
ꯑꯋꯥꯛ ꯁꯦꯛꯃꯥꯏꯗꯩꯅꯦ
ꯑꯣ ꯅꯣꯏꯆꯦꯗꯤ
ꯑꯈꯣꯏꯆꯦꯅ ꯑꯋꯥꯡ ꯁꯦꯛꯃꯥꯏꯗ ꯑꯅꯤꯗꯨ ꯑꯣꯟꯅꯔꯤꯌꯦ
ꯎꯝ ꯃꯤ ꯑꯃꯃꯝ ꯑꯣꯅꯥꯕꯅꯤꯅꯦ ꯑꯗꯨꯗꯤ
ꯎꯝ ꯊꯥꯏꯅ ꯑꯈꯣꯏ ꯑꯋꯥꯡ ꯁꯦꯛꯃꯥꯏꯅ ꯆꯍꯤ ꯇꯔꯥꯃꯨꯛ ꯂꯩꯔꯨꯢꯌꯦ ꯑꯗ ꯀꯩꯅꯣ ꯇꯧꯕꯅꯤꯗ ꯑꯗꯨꯅꯅꯦ ꯑꯩꯅ ꯑꯩꯒꯤ ꯕꯣꯕꯠꯀꯤ ꯆꯦ ꯆꯥꯡ ꯁꯦꯝꯕꯗꯁꯨ ꯁꯦꯛꯃꯥꯏꯗ ꯁꯨꯝ ꯆꯠꯇꯣꯏꯅꯦꯕ ꯑꯩꯁꯦ
ꯑꯋꯥꯡ ꯁꯦꯛꯃꯥꯏ ꯇꯝꯃꯛꯄꯒꯤ
ꯎꯝ ꯑꯗꯣꯝꯗꯒꯤ ꯇꯧꯕꯗ ꯑꯗꯒꯤ ꯑꯃꯨꯛ ꯇꯥꯃꯛꯏꯁꯦ ꯑꯃꯨꯛ ꯀꯃꯥꯏꯅ ꯇꯧꯕꯅꯣ ꯍꯥꯏꯔ ꯌꯥꯝ ꯖꯟ ꯖꯥꯟꯒꯤ ꯊꯕꯛꯅꯤꯗ ꯑꯩꯈꯣꯏꯅ ꯃꯦꯇ꯭ꯔꯤꯛ ꯊꯥꯔꯛꯏꯕ ꯁ꯭ꯀꯨꯜꯖꯦ ꯑꯗꯨꯝ ꯀꯥꯟꯗ ꯑꯈꯣꯏꯅ ꯇꯝꯃꯛꯏꯕ ꯁ꯭ꯀꯨꯜꯖꯦ ꯔꯦꯖꯤꯁꯇ꯭ꯔꯦꯁꯟ ꯇꯧꯗ꯭ꯔꯤꯑꯦꯕ
ꯔꯦꯖꯤꯁꯇ꯭ꯔꯦꯁꯟ ꯇꯧꯗꯕꯅ ꯃꯔꯝ ꯑꯣꯏꯔꯀꯥꯟꯗ ꯑꯇꯣꯞꯄ ꯁ꯭ꯀꯨꯜ ꯑꯃꯒꯤ ꯃꯃꯤꯡꯗ ꯂꯧꯔꯒ ꯊꯥꯔꯛꯑꯦꯕ ꯑꯋꯥꯡ ꯁꯦꯛꯃꯥꯢꯒꯤ ꯁ꯭ꯀꯨꯜꯗ ꯇꯝꯃ ꯄ꯭ꯔꯥꯏꯚꯦꯠ ꯁ꯭ꯀꯨꯜꯗ ꯇꯝꯃꯛꯑꯒ ꯊꯥꯕꯅ ꯀꯩꯅꯣꯗ ꯊꯥꯏꯌꯦꯕ ꯑꯈꯣꯏꯒꯤ ꯁ꯭ꯀꯨꯜ ꯃꯃꯤꯡꯖꯤ ꯈꯣꯡꯉꯥꯝꯄꯥꯠ ꯍꯥꯏꯁ꯭ꯀꯨꯜ ꯈꯣꯢ ꯈꯣꯡꯉꯥꯝꯄꯥꯠꯇ ꯍꯥꯏ꯭ꯀꯨꯜ ꯑꯃ ꯂꯩꯌꯦꯕ
ꯎꯝ
ꯑꯗꯨꯗꯒꯤ ꯈꯣꯡꯉꯥꯄꯥꯠ ꯍꯥꯏ ꯁ꯭ꯀꯨꯜꯒꯤ ꯃꯃꯤꯡꯁꯤꯗ ꯁꯥꯔꯇꯤꯐꯤꯀꯦꯠꯇꯁꯨ ꯈꯣꯡꯉꯥꯝꯄꯥꯠ ꯍꯥꯢ ꯁ꯭ꯀꯨꯜꯅ ꯂꯩꯌꯦꯕ ꯑꯗꯨꯒꯤ ꯈꯣꯡꯉꯥꯝꯄꯥ ꯍꯥꯏ ꯁ꯭ꯀꯨꯜꯖꯤꯒꯤ ꯃꯃꯤꯡꯗ ꯊꯥꯕꯅꯦ ꯑꯗꯨ ꯁꯦꯝꯗꯣꯛ ꯁꯦꯝꯖꯤꯟꯖꯤ ꯑꯃꯨꯛ ꯈꯣꯡꯉꯥꯝꯄꯥꯠ ꯍꯥꯏ ꯁ꯭ꯀꯨꯜꯗꯨꯗꯤ ꯑꯩꯈꯣꯏꯅ ꯅꯣꯡꯇ ꯁꯀꯨꯜ ꯀꯥꯔꯨꯕꯁꯨ ꯅꯠꯇꯦ ꯈꯪꯅꯕꯁꯨ ꯑꯝ ꯂꯩꯇꯦ
ꯎꯝ
ꯑꯗꯒꯤ ꯑꯈꯣꯏꯅ ꯃꯇꯝꯗꯨꯗ ꯑꯣꯖꯥ ꯑꯣꯏꯔꯤꯉꯩꯗ ꯄ꯭ꯔꯥꯏꯚꯦꯠ ꯁ꯭ꯀꯨꯜꯗꯨꯗ ꯑꯣꯖꯥ ꯑꯣꯏꯔꯤꯉꯩꯗ ꯑꯣꯖꯥ ꯑꯣꯏꯕ ꯑꯃꯈꯩꯁꯨ ꯑꯅꯝꯖ ꯂꯣꯏ ꯇꯣꯛꯅꯒ꯭ꯔꯦ
ꯑꯣ ꯍꯣ ꯍꯣ
ꯑꯗꯒꯤ ꯑꯩꯈꯣꯏ ꯁ꯭ꯀꯨꯜ ꯐꯥꯎꯟꯗꯔꯗꯨ ꯁꯥꯔꯗꯨꯁꯨ ꯂꯩꯒꯤꯗ꯭ꯔꯦꯕ ꯑꯗꯨ ꯃꯦꯗꯥꯝꯅ ꯇꯧꯔꯒ ꯃꯆꯥꯅꯨꯄꯥ ꯇꯧꯔ ꯇꯧꯍꯧꯕꯅꯦꯕ ꯑꯗꯨꯅ ꯂꯥꯏꯟꯁꯦ ꯄꯨꯔꯥ ꯍꯥ ꯑꯩꯒ ꯁꯝꯅꯔꯝꯕꯁꯤꯡꯗꯣ ꯂꯥꯏꯟꯗꯣ ꯂꯣꯏ ꯇꯠꯈ꯭ꯔꯦꯕ ꯌꯥꯝ ꯐꯔꯛ ꯇꯥ ꯂꯩꯔꯕ
ꯎꯝ ꯁꯦꯝꯗꯤ ꯁꯦꯝꯗꯣꯛꯑꯗꯤ ꯍꯌꯦꯡ ꯅꯪꯒꯤ ꯅꯨꯄꯤ ꯑꯉꯥꯡ ꯊꯤꯔ ꯑꯉꯥꯡꯒꯩꯒꯤ ꯆꯪꯕ ꯗꯔꯀꯥꯔ ꯇꯥꯕ ꯈꯣꯠꯄ ꯇꯧꯔꯛꯄ ꯃꯇꯝꯗ ꯁꯤꯖꯤꯟꯅꯧꯕꯗꯤ ꯁꯦꯝꯍꯧꯕꯅꯗꯤ ꯐꯩꯌꯦꯕ
ꯎꯝ ꯍꯌꯦꯡ ꯏꯁꯥꯒꯤꯗ ꯀꯩꯅꯣ ꯇꯧꯗ꯭ꯔꯁꯨ
ꯅꯍꯥꯟ ꯍꯌꯦꯡ ꯊꯕꯛ ꯑꯃ ꯇꯧꯒꯦ ꯍꯥꯏꯔ ꯀꯥꯟꯗ ꯐꯔꯛ ꯇꯥꯗꯣꯏꯅꯦꯕ
ꯃꯥꯅꯤ
ꯑꯗꯨꯗꯤ ꯅꯣꯏꯗꯤ ꯆꯥꯛꯇꯤ ꯅꯣꯏꯁꯨ ꯃꯤꯗꯤ ꯋꯥꯠꯂꯦꯅꯦ ꯑꯗꯨꯗꯤꯀꯣ ꯌꯨꯝ ꯂꯣꯝꯗꯁꯨ
ꯎꯝ ꯃꯤ ꯋꯥꯠꯂꯦ ꯕꯕꯥꯒ ꯑꯩꯒ ꯏꯃꯥꯒ ꯈꯇꯅꯦꯅ ꯈꯣꯏꯕꯥꯅꯒ ꯊꯕꯛ ꯆꯠꯊꯣꯔ ꯀꯥꯟꯗꯗꯤ ꯑꯩꯈꯣꯏ ꯑꯅꯤ ꯈꯛꯇꯅꯤ ꯆꯥꯔꯤꯁꯤ
ꯎꯝ ꯑꯗꯨꯅꯦ ꯑꯈꯣꯏꯁꯨ ꯍꯧꯖꯤꯛ ꯌꯨꯝꯗ ꯑꯈꯣꯏ ꯃꯥ ꯈꯛꯇꯅꯤ ꯆꯥꯔꯤꯁꯦ
ꯑꯣ ꯑꯗꯨ ꯑꯩꯈꯣꯏꯁꯨ ꯑꯩ ꯌꯨꯝꯗ ꯂꯩ ꯍꯥꯏ ꯌꯨꯝꯗ ꯑꯗꯨꯝ ꯈꯣꯡꯖꯣꯝꯗꯒ ꯑꯃ ꯑꯃ ꯆꯠꯊꯣꯛꯈꯤꯕꯁꯤ ꯃꯥꯁꯨ ꯃꯊꯟ ꯆꯥꯎꯍꯧꯔꯤꯅꯤ ꯑꯗꯣ ꯑꯈꯣꯏꯃꯥꯏꯅ ꯑꯃꯨꯛ ꯃꯁꯨꯨꯈꯩ ꯂꯩꯕꯅꯤꯅ ꯑꯃꯨꯛ ꯐꯩꯌꯦ ꯑꯈꯣꯢ ꯗꯥꯢ ꯃꯆꯥ ꯅ ꯄꯥꯎ ꯋꯦ ꯆꯥꯎꯔꯦꯕ ꯂꯣꯏꯅ ꯑꯇꯣꯝꯕꯗꯣ ꯀ꯭ꯂꯥꯁ ꯊ꯭ꯔꯤꯔ ꯀꯩꯅꯣꯝ ꯀꯥꯔꯦꯕ
ꯎꯝ ꯑꯗꯨꯗꯤ ꯈꯣꯡꯖꯥꯗ ꯑꯗꯨꯝ ꯇꯝꯃꯦ
ꯎꯝ ꯈꯣꯡꯖꯥꯡ ꯏꯕꯤ ꯑꯦꯞꯇ ꯇꯝꯃꯦ
ꯎꯝ ꯑꯗꯨ ꯍꯥꯏꯔꯒ ꯏ ꯕꯤ ꯑꯦꯐ ꯇꯣ ꯅꯨꯡꯉꯥꯏꯇꯦꯅꯦ ꯍꯧꯖꯤꯛ ꯃꯤꯕꯨ ꯏꯌꯥꯎ ꯌꯥꯎꯗ꯭ꯔ ꯃꯥꯜꯂꯦꯗ
ꯌꯥꯎꯗꯔꯦ ꯄꯨꯔꯥ ꯀꯩꯅꯣꯅ ꯍꯥꯠꯈ꯭ꯔꯦ ꯍꯧꯖꯤꯛ ꯏꯃꯥ ꯁ꯭ꯀꯨꯜ ꯂꯣꯝꯗ ꯂꯣꯏ ꯆꯠꯅꯒ꯭ꯔꯦ
ꯎꯝ ꯏꯃꯥꯒ ꯍꯥꯏ ꯁ꯭ꯀꯨꯜꯒꯅ
ꯎꯝ ꯍꯥꯏ ꯁ꯭ꯀꯨꯜ ꯁꯤ ꯍꯥꯏ ꯁ꯭ꯀꯨꯜꯖꯨ ꯄꯤ ꯐꯅꯌꯥꯝ ꯇꯝꯃꯦ ꯊꯥꯖꯗꯅ
ꯁ꯭ꯋꯥꯏꯗ ꯑꯃꯔꯣꯝꯗꯗꯤ ꯍꯥꯏ ꯁ꯭ꯀꯨꯜꯒꯨꯝꯕꯗ ꯁꯨꯃꯥꯏ ꯇꯧꯅꯤ ꯃꯣꯏꯖꯦ ꯏꯃꯥꯒ ꯂ ꯀꯝꯄ꯭ꯌꯨꯠ ꯇꯧꯔꯛꯄ ꯃꯇꯝꯗ ꯏꯃꯥꯒꯤ ꯑꯣꯖꯥꯒꯩꯅ ꯍꯦꯟꯒꯤꯕꯩꯔꯣ ꯅꯠꯇ꯭ꯔꯒꯅ ꯇꯣꯛꯅꯔ ꯇꯧꯒꯤꯕ꯭ꯔꯣ ꯀꯃꯥꯏꯟ ꯇꯧꯏꯅꯣ ꯑꯗꯨꯕꯣ
ꯈꯪꯗꯦ ꯇꯧꯔꯤꯖꯦ ꯏ ꯚꯤ ꯑꯦꯝ ꯀꯤꯖꯦ ꯀꯃꯥꯏꯅ ꯇꯧꯌꯤꯅꯣ ꯈꯪꯗꯦ ꯒ꯭ꯌꯥꯟ ꯇꯥꯗꯦ ꯑꯣꯖꯥꯖꯤ ꯈꯤꯇꯪ ꯀꯩꯅꯣ ꯇꯧꯔꯛꯄꯖꯥꯠꯅꯤꯗ ꯍꯥꯏꯗꯤ ꯈꯦꯠꯅꯔꯛꯄ ꯏꯃꯥꯒꯤꯅ ꯑꯃꯨꯛ ꯑꯣꯖꯥꯖꯦ ꯈꯤꯇꯪ ꯀꯩꯅꯣ ꯇꯧꯕ ꯃꯥꯜꯂꯦꯕ ꯎꯝ ꯈꯣꯏꯅ ꯈꯪꯗꯤ ꯈꯪꯉꯨꯗꯅ ꯑꯗꯨꯝ ꯌꯦꯡꯕꯗꯅꯦ
ꯑ ꯑꯝ
ꯑꯥ ꯏ ꯕꯤ ꯑꯦꯞ ꯀꯤ ꯑꯣꯖꯥꯖꯤꯅ ꯏ ꯕꯤ ꯑꯦꯞꯇ ꯇꯝꯕ ꯃꯣꯢ ꯈꯪꯅ ꯆꯥꯟꯅꯕ ꯂꯩꯇ꯭ꯔꯦꯅꯦ ꯁ ꯁꯨꯝ ꯀ꯭ꯂꯥꯁꯇꯣ ꯌꯥꯝ ꯀꯥꯍꯦꯟꯅ ꯃꯣꯢ ꯂꯥꯏꯤꯛ ꯍꯩꯕꯨꯗꯤ ꯍꯩꯔꯝꯒꯅꯤ ꯑꯗꯨꯢ ꯇꯥꯥꯔꯖꯨ ꯈꯤꯇꯪ ꯀ ꯀꯩꯅꯣ ꯀ꯭ꯋꯥꯂꯤꯐꯥꯏ ꯑꯣꯢꯕꯗꯣ ꯑꯃ ꯀꯅꯣ ꯏꯃꯥꯔꯣꯝꯒꯤꯖꯤꯅ ꯈꯤꯇꯪ ꯀꯩꯅꯣ ꯇꯧꯕꯗꯧꯅ ꯇꯧꯋꯦꯕ
ꯁ ꯑꯗꯨꯅꯦ ꯌꯨꯝ ꯂꯣꯝꯗ ꯂꯩꯔꯒ ꯑꯉꯥꯡ ꯀꯣꯆꯤꯡ ꯇꯧꯒꯦ ꯈꯟꯕꯅꯦ ꯑꯗꯣ ꯌꯥꯗꯧ ꯃꯥꯟꯗꯦꯗ ꯑꯗꯨꯋꯥꯢꯗ ꯑꯣꯖꯥ ꯑꯣꯢꯗ꯭ꯔꯗꯤ
ꯁ꯭ꯋꯥꯢ ꯍꯣꯢ ꯑꯗꯨꯃꯥꯢꯖꯨ ꯂꯩ ꯑꯗꯒꯤ ꯁ꯭ꯋꯥꯢꯗ ꯊꯕꯛ ꯇꯧꯕꯖꯦ ꯍꯦꯛꯇ ꯌꯥꯗꯦꯅꯦ
ꯃꯥꯟꯅꯦ ꯁꯦꯟ ꯐꯪꯉꯤ ꯄꯤꯅꯤꯡꯗꯦꯀꯣ
ꯄꯤꯅꯤꯡꯗꯦꯕ ꯑꯗꯒꯤ ꯑꯗꯨ ꯁꯟ ꯇꯨꯢꯁꯟ ꯑꯃ ꯃ ꯀꯣꯆꯤꯡ ꯇꯧꯕꯒꯤ ꯄꯩꯁꯥ ꯊꯧꯕꯗꯨꯖꯨ ꯍꯦꯛ ꯐꯖꯗꯦ
ꯃꯥꯅꯦ
ꯑꯩꯖꯨ ꯌꯥꯝ ꯇꯧꯔꯝꯃꯦꯕ ꯍꯥꯟꯅ ꯑꯩꯅ ꯁꯤꯗ ꯂꯥꯛꯇ꯭ꯔꯤꯉꯩꯗ ꯑꯩ ꯑꯇꯩ ꯑꯇꯩ ꯊꯕꯛ ꯑꯃ ꯆꯠꯂꯝꯗꯦ ꯑꯉꯥꯡ ꯀꯣꯆꯤꯡ ꯃꯌꯥꯝ ꯇꯧꯔꯝꯃꯦꯕ ꯌꯨꯝꯗ ꯑꯗꯣ ꯂꯩ ꯍꯥꯢꯗꯤ ꯃꯣꯢꯅ ꯄꯤꯅꯤꯡꯗꯕ ꯈꯔꯖꯨ ꯌꯥꯎꯋꯤ ꯌꯥꯎꯕꯨꯗꯤ ꯑꯗꯒꯤ ꯂꯩ ꯑꯅꯝꯕꯅ ꯁꯨꯝ ꯂꯩꯇꯕ ꯀꯩꯅꯣꯒꯨꯝꯕꯁꯨ ꯑꯣꯢꯒꯜꯂꯦꯕ ꯑꯗ ꯑꯃꯨꯛ ꯀꯃꯥꯢꯅ ꯂꯧꯔꯅꯤ ꯑꯗꯨꯅ ꯌꯥꯔꯛꯇꯦꯕ ꯍꯦꯛꯇ ꯑꯩꯉꯣꯟꯗ ꯏꯁꯥꯗ ꯃꯥꯛ ꯍꯦꯇ ꯍꯦꯜꯂꯛꯄ ꯑꯁ ꯀꯥꯢꯗꯩꯅꯣ ꯑꯌꯨꯛ ꯑꯌꯨꯛ ꯅꯨꯡꯗꯤꯟ ꯑꯗꯨꯝ ꯒꯤ ꯅꯨꯡꯊꯤꯟꯖꯨ ꯑꯗꯒꯤ ꯇꯨꯢꯇꯔꯒ ꯌꯥꯝ ꯆꯠꯂꯝꯃꯦꯕ ꯑꯗꯨ ꯇꯨꯢꯇꯔ ꯆꯠꯄꯗꯨꯕꯨꯗꯤ ꯑꯗꯨꯒꯤꯕꯨꯗꯤ ꯁꯨꯡꯁꯣꯢ ꯁꯣꯢꯗꯦ ꯑꯗꯨꯝ ꯆꯠꯂ ꯑꯗꯨꯒꯤꯕꯨꯗꯤ ꯑꯗꯨꯝ ꯄꯤꯌꯦꯕꯀꯣ ꯑꯗꯨꯒ ꯌꯨꯝꯗ ꯂꯥꯛꯏꯖꯤꯡꯗꯣ ꯑꯉꯥꯡ ꯈꯔ ꯗꯨꯝ ꯊꯥ ꯃꯉꯥ ꯇꯔꯨꯛ ꯐꯥꯔꯒ ꯑ ꯑꯉꯥꯡꯗꯣ ꯑꯗꯨꯝ ꯂꯥꯛꯈꯤꯗꯕ ꯑꯗꯨꯝ ꯅꯝꯖꯜꯂ ꯂꯩꯒꯤꯕꯥ ꯑꯗꯨꯗ ꯊꯧ ꯑꯗꯨꯝ ꯊꯧ ꯑꯗꯨꯃꯥꯢꯒꯤ ꯑꯗꯨꯒꯨꯝꯕꯩ ꯄꯩꯁꯥꯗꯨ ꯁꯨꯝ ꯊꯧꯕꯖꯨ ꯑꯩꯅ ꯅꯨꯡꯉꯥꯢꯇꯦꯕ
ꯎꯝ
ꯑꯗꯨꯃꯥꯢꯅ ꯇꯧꯔ ꯇꯣꯛꯈꯤꯕ ꯑꯗꯨꯝ ꯃꯌꯥꯝ ꯌꯥꯎꯔꯦ ꯑꯗꯨꯃꯥꯢꯅ ꯑꯗꯩꯗꯤ ꯑꯗꯨꯝ ꯑꯗꯨꯃꯥꯢꯅ ꯇꯧꯈꯤꯕꯗꯒꯤ ꯇꯨꯢꯁꯟ ꯑꯣꯖꯥ ꯑꯇꯣꯞꯄꯗ ꯑꯃꯨꯛ ꯁꯤꯟꯈꯤꯕ
ꯎꯝ
ꯑꯗꯨꯃꯥꯢꯅ ꯇꯧꯔꯒ ꯑꯗꯨꯝ ꯇꯧꯈ꯫ꯇꯧꯒꯤꯕꯈꯤꯕꯒꯤ ꯑꯗꯨꯝ ꯑꯗꯨꯗꯩꯗꯤ ꯑꯩꯅ ꯍꯧꯖꯤꯛꯁꯨ ꯑꯗꯨꯝ ꯍꯥꯢꯗꯤ ꯍꯥꯢꯔꯦ ꯑꯩꯅ ꯑꯁ ꯑꯩ ꯑꯩꯉꯣꯟꯗ ꯃꯇꯝ ꯐꯪꯗ꯭ꯔꯦꯗ ꯋꯥꯥꯕꯅ ꯍꯦꯜꯂꯦ ꯇꯧꯔꯔꯣꯢꯒꯦꯗꯥꯅ ꯑꯩ ꯇꯧꯗ꯭ꯔꯦ ꯇꯧꯗ꯭ꯔꯦ ꯑꯗꯨꯝ ꯍꯥꯢꯗꯣꯛꯑꯕ
ꯑꯣ ꯈꯪꯗ꯭ꯔꯦ ꯇꯧꯗꯣꯔꯤꯁꯦ ꯑꯩ ꯌꯨꯝꯗ ꯂꯩꯕꯒ ꯑꯗꯨꯃꯥꯢꯅ ꯇꯧꯒꯦ ꯈꯪꯕꯗꯣ ꯑꯗꯨꯅ ꯑꯗꯨꯋꯥꯢ ꯁ꯭ꯀꯨꯜꯗ ꯑꯣꯖꯥ ꯑꯣꯏꯗꯗꯤ ꯀꯥꯟꯅꯗꯧ ꯃꯥꯟꯗꯕ
ꯎꯝ ꯑꯗꯨꯅꯦ ꯑꯣꯖꯥꯅ